ꯍꯣꯏ ꯇ
ꯇꯥꯏ ꯇꯥꯏ
ꯎꯝ
ꯑꯩ ꯑꯁ ꯈꯪꯗ꯭ꯔꯦꯅꯦ ꯕꯥꯏꯛ ꯂꯥꯎꯔꯒ ꯅꯦꯛꯁ ꯃꯊꯪ ꯆꯍꯤ ꯃ ꯊꯥꯡ ꯆꯍꯤꯒꯨꯝꯕꯗ ꯃꯄꯥꯟꯒꯨꯝꯕ ꯆꯠꯅꯤꯡꯉꯗꯤ ꯑꯁ ꯕꯦꯔꯥ ꯀꯥꯔꯅꯤꯅ ꯑꯗꯨꯝ ꯈꯟꯕꯁꯨ ꯈꯥꯟ
ꯑꯥ
ꯑꯗꯨꯝ ꯂꯩꯕꯛ ꯊꯤꯅ ꯂꯥꯏꯕꯛ ꯐꯥꯔꯗꯤ ꯑꯗꯨꯝ ꯑꯦꯛꯖꯥꯝꯕꯨꯁꯨ ꯈꯟꯕꯁꯨ ꯌꯥꯏꯑꯦꯕ ꯁꯦꯁ ꯔꯤꯗꯤ ꯒꯨꯝꯕꯗꯤ
ꯖꯤꯗꯤꯗꯤ ꯌꯥꯒꯅꯤꯗ
ꯇꯥꯏꯠ ꯑꯗꯨꯝ ꯂꯥꯎꯔꯒ ꯖꯤꯗꯤꯒꯤ ꯆꯠꯈ꯭ꯔꯗꯤ ꯑꯗꯨꯝ ꯀꯥꯟꯅꯗ꯭ꯔꯦꯕ
ꯑꯥ
ꯑꯗꯨꯝ ꯑꯁ ꯈꯪꯗ꯭ꯔꯦꯗ ꯂꯧꯕꯅ ꯐꯒꯗ꯭ꯔꯥ ꯐꯔꯣꯏꯗ꯭ꯔꯥꯅ ꯑꯗꯨꯝ ꯈꯟꯕꯅꯤꯗ ꯂꯥꯎꯔꯒ ꯃꯊꯥꯡ ꯆꯍꯤꯒꯨꯝꯕꯅ ꯃꯄꯥꯟꯗꯒꯨꯝꯕ ꯆꯠꯅꯤꯡ ꯆꯠꯅꯤꯡꯉꯗꯤ
ꯎꯝ
ꯑꯁ ꯈꯟꯗꯦ ꯈꯟ꯭ꯔꯦꯅ ꯈꯟꯗ꯭ꯔꯦ
ꯑꯩꯁꯨ ꯁ꯭ꯀꯨꯇꯤꯁꯦ ꯂꯧꯗ꯭ꯔꯗꯤ ꯌꯥꯗꯤ ꯌꯥꯗ꯭ꯔꯦꯅꯦ
ꯂꯧꯔꯣ
ꯑꯣꯛꯇꯣꯁꯨ ꯐꯪꯗꯕ
ꯍꯪꯉꯣꯏꯅꯦ ꯅꯪ ꯃꯐꯝꯗꯒꯤꯗꯤ ꯍꯣꯏ
ꯍꯣꯡꯅꯁꯨ ꯌꯥꯝ ꯂꯥꯞꯄ
ꯍ ꯁꯥꯏꯀꯜ ꯁꯥꯏꯀꯥꯜꯗꯤ ꯊꯧꯕ ꯏꯀꯥꯏꯔꯅꯤꯅꯦ ꯅꯪ ꯂꯣ ꯇꯧꯔꯒ ꯁꯥꯏꯀꯜꯗ ꯆꯠꯂꯗꯤ
ꯀꯥꯏꯗꯦꯗ ꯑꯗꯨꯒꯨꯝꯕꯕꯨꯗꯤ ꯏꯀꯥꯏꯕꯗꯤ ꯐꯥꯎꯗꯦꯗ ꯑꯗꯣ
ꯎꯝ ꯑꯗꯨꯝ ꯍꯨꯃꯥꯡꯗꯤ ꯑꯗꯨꯝ ꯊꯣꯛꯀꯅꯦꯕ ꯑꯦꯀꯥꯗ ꯆꯠꯄꯗꯤꯀꯣ
ꯎꯝ
ꯍꯨꯃꯥꯡ ꯃꯌꯥꯝ ꯊꯣꯛꯂꯒ ꯀ꯭ꯂꯥꯁ ꯀ꯭ꯂꯥꯁꯇ ꯐꯝꯕꯁꯨ ꯅꯨꯡꯉꯥꯏꯇꯦ ꯑꯗꯨꯅ
ꯎꯝꯗ ꯄꯩꯁꯥꯖꯦ ꯑꯁ ꯂꯩꯇꯕꯒꯤꯅꯦꯅꯦ ꯑꯩꯈꯣꯏꯗ ꯄꯨꯈꯤꯕ ꯑꯩꯈꯣꯏꯒꯤ ꯑꯪꯀꯜ ꯑꯃꯗꯣ ꯏꯃꯥꯒꯤ ꯀꯖꯤꯟꯅꯦꯕ
ꯎꯝ
ꯑꯗꯨꯒꯤ ꯄꯩꯁꯥꯁꯨ ꯀꯟꯅ ꯊꯧꯕ ꯌꯥꯗꯕ
ꯑ ꯁꯀꯨꯇꯤ ꯑꯗꯨꯝ ꯐꯣꯔꯇꯤ ꯐꯤꯐꯇꯤ ꯑꯗꯨꯋꯥꯏꯗ ꯑꯗꯨꯝ ꯐꯪꯉꯅꯤꯗ
ꯎꯝ ꯐꯣꯔꯇꯤ ꯐꯤꯐꯇꯤ
ꯐꯣꯔꯇꯤ ꯐꯤꯐꯇꯤ ꯑꯗꯨꯝ ꯐꯣꯔꯇꯤ ꯐꯤꯞꯇꯤ ꯑꯗꯨꯝꯗꯤ ꯑꯗꯨꯝ ꯈꯔ ꯐꯕ ꯐꯪꯉꯅꯤ ꯅꯪꯅ ꯌꯥꯝ ꯐꯕ ꯂꯧꯎꯒꯦ ꯍꯥꯏꯔꯗꯤ ꯁꯤꯛꯁꯇꯤ ꯃꯊꯛ ꯂꯧꯒꯗꯕꯀꯣ꯫
ꯑꯥ ꯁꯤꯛꯁꯇꯤ ꯃꯊꯛꯇꯤ ꯂꯧꯗꯤ ꯂꯧꯅꯤꯡꯕꯅꯦ ꯑꯩꯗꯣ
ꯃꯗꯦꯜꯗ ꯈꯔ ꯅꯅꯥꯎꯕ ꯂꯥꯎꯅꯤꯡ ꯉꯗꯤ ꯀ
ꯑꯥ
ꯌꯥꯝ ꯅꯤꯕꯁꯨ ꯅꯨꯡꯉꯥꯏꯇꯦꯗꯅ ꯒꯥꯔꯤꯗꯤ
ꯃꯥꯅꯦ ꯂꯤꯕꯒꯤꯗꯤ ꯑꯩꯗꯤ ꯌꯥꯗ꯭ꯔꯦ ꯍꯥꯟꯅ ꯂꯤꯕꯒꯤ ꯑꯦꯛꯁꯄꯤꯔꯦꯟꯁꯇꯤ ꯌꯥꯝꯃꯜꯂꯦ
ꯁꯤꯛꯁꯇꯤ ꯐꯤꯐꯇꯤ ꯐꯥꯏꯚ ꯐꯤꯐꯇꯤ ꯈꯔ ꯍꯦꯜꯂꯗꯤ ꯑꯗꯨꯝ ꯐꯪꯉꯅꯤꯗ ꯃꯣꯗꯦꯜꯗ ꯊꯨ ꯊꯥꯎꯖꯟ ꯇꯨ ꯊꯥꯎꯖꯟ ꯇ꯭ꯋꯦꯟꯇꯤꯇꯨ ꯇ꯭ꯋꯦꯟꯇꯤꯊ꯭ꯔꯤꯃꯨꯛ ꯑꯗ꯭ꯋꯥꯏ
ꯊ꯭ꯔꯤ ꯁꯚꯦꯟꯇꯤ ꯌꯧꯔꯗꯤ ꯐꯥꯕꯗꯤ ꯐꯪꯅꯤ ꯐꯪꯉꯅꯤ
ꯎꯝ ꯑꯩꯒꯤ ꯒꯥꯔꯤꯗ ꯁꯤꯛꯁꯇꯤ ꯏꯠꯅꯦꯕ ꯍꯥꯏ ꯂꯥꯛꯕ ꯃꯇꯝꯗ
ꯑꯥ
ꯅꯝ ꯌꯥꯝ ꯐꯔꯛꯑꯦꯕ
ꯑꯥ ꯍꯧꯖꯤꯛꯇꯤ ꯀꯔꯤ ꯀꯔꯤꯗꯤ ꯁꯣꯛꯈ꯭ꯔꯦ
ꯁꯣꯛ ꯇꯔꯤꯗ꯫
ꯑꯗꯣ ꯈꯔ ꯇꯥꯡꯅ ꯌꯣꯟꯕ ꯌꯥꯕꯅꯤꯗ ꯅꯪꯁꯨ ꯃꯣꯏꯗ ꯌꯣꯜꯂꯗꯤ꯫
ꯍꯣꯏ ꯈꯪꯗꯦ ꯃꯃꯜꯕꯨꯗꯤ ꯑꯗꯨꯝ ꯍꯩꯅꯗ꯭ꯔꯤꯗ
ꯁꯤꯛꯁꯇꯤꯒꯨꯝꯕ ꯍꯥꯏꯌꯣ ꯃꯣꯏꯗ ꯌꯣꯜꯂꯗꯤ꯫
ꯎꯝ ꯑꯗꯨꯝ ꯍꯥꯏꯕꯗꯤ ꯍꯥꯏꯒꯅꯤ ꯃꯥ ꯑꯩ ꯅꯪꯅ ꯄꯤꯅꯤꯡꯅ ꯄꯤꯔꯣꯅꯗꯤ ꯑꯗꯨꯝ ꯍꯥꯏꯕꯗꯤ ꯍꯥꯏꯈ꯭ꯔꯅꯤ ꯁꯤ ꯃꯊꯛꯇꯤ ꯍꯥꯏꯕꯗꯣ
ꯑꯥ ꯑꯗꯨ ꯑꯣꯏꯔꯗꯤ ꯑꯁꯤꯒꯤ ꯃꯈꯥ ꯅꯪꯅ ꯍꯥꯏ ꯍꯥꯏꯕ ꯑꯗꯨꯗ ꯄꯤꯔꯅꯤ ꯐꯤꯞꯇꯤꯒꯨꯝꯕ ꯄꯤꯔ
ꯐꯤꯞꯇꯤꯗꯤ ꯍꯦꯜꯂꯅꯤꯗ ꯐꯤꯞꯇꯤ ꯈꯔ ꯐꯤꯞꯇꯤꯗꯤ ꯍꯦꯜꯂꯧꯅꯗꯤ ꯍꯥꯏꯗꯤ ꯍꯥꯏꯈ꯭ꯔꯅꯤꯗ꯫ ꯁꯥꯔ ꯑꯩꯅ ꯌꯦꯟꯊꯊꯧꯔꯁꯨ ꯑꯩꯒꯤ ꯒꯥꯔꯤꯒꯨꯝꯅ ꯑꯗꯨꯝ ꯁꯤꯖꯤꯟꯅꯒꯅꯦꯕ ꯑꯗꯨꯒꯤꯅꯦꯕ ꯑꯩꯁꯨ ꯌꯥꯝ ꯌꯥꯝ ꯇꯥꯡꯅ ꯍꯥꯏꯕ ꯌꯥꯗꯕꯗꯣ
ꯑꯥ
ꯑꯩꯅ ꯌꯦꯟꯊꯧꯔꯁꯨ ꯑꯩꯒꯤ ꯒꯥꯔꯤꯒꯨꯝꯅ ꯑꯩꯅ ꯁꯤꯖꯤꯟꯅꯅꯤꯡꯕ ꯃꯇꯝꯗ ꯑꯗꯨꯝ ꯁꯤꯖꯤꯟꯅꯅꯦꯕ
ꯑꯥ
ꯑꯗꯨꯒꯤꯅꯦꯕ ꯑꯩꯅꯁꯨ ꯌꯥꯝ ꯇꯥꯡꯉ ꯌꯣꯟꯕ ꯌꯥꯗꯦꯕ
ꯑꯥ ꯑꯗꯨ ꯑꯣꯏꯔꯗꯤ ꯐꯅꯦ
ꯎꯝ ꯑꯩ ꯒꯥꯔꯤ ꯂꯥꯎꯗ꯭ꯔꯤ ꯐꯥꯎ ꯂꯧꯗ꯭ꯔꯤ ꯐꯥꯎꯗꯤ ꯑꯩꯒꯤꯒꯨꯝꯅ ꯑꯗꯨꯝ ꯁꯤꯖꯤꯟꯅꯒꯅꯦꯕ
ꯑ
ꯑꯗꯨꯒꯤꯅꯦ ꯑꯩꯁꯨ ꯌꯥꯗ꯭ꯔꯤꯁꯦ ꯑꯁ ꯀꯥꯟꯗꯦ ꯅꯦꯛꯁ ꯃꯊꯥꯡ ꯆꯍꯤꯗꯗꯤ ꯁꯤ ꯏꯝꯐꯗ ꯅꯠꯇ꯭ꯔꯒ ꯁꯤ ꯇꯃꯦꯡꯂꯣꯗ ꯑꯣꯏꯅ ꯐꯥꯔꯃꯥꯁꯤ ꯐꯝꯕꯅ ꯐꯥꯒꯗ꯭ꯔꯅꯗꯤ ꯈꯟꯕꯅꯤ ꯑꯩꯈꯣꯏꯒꯤ ꯑꯩꯈꯣꯏ ꯌꯨꯝ ꯃꯅꯥꯛꯇ ꯅꯍꯥꯟ ꯌꯨꯝ ꯁꯥꯔꯤꯑ ꯍꯥꯏꯕꯗꯣ ꯀꯩꯅꯣꯒꯤ
ꯑꯥ
ꯀ꯭ꯂꯤꯅꯤꯛ ꯃꯣꯏꯗ ꯀꯩꯅꯣ ꯇꯦꯁ ꯇꯧꯊꯣꯛꯅꯕ ꯑꯗꯨ ꯑ ꯃꯦꯆꯤꯟ ꯃꯌꯥꯟ ꯊꯝꯔꯒꯅꯤ ꯊꯝꯒꯅꯤ ꯍꯥꯏꯔꯛꯏꯕ
ꯑꯥ
ꯑꯗꯨꯗ ꯑꯗꯨꯝ ꯊꯝꯕ ꯌꯥꯅꯤꯗ ꯃꯣꯏ ꯌꯨꯝꯗꯣ ꯁꯥꯕ ꯂꯣꯏꯔꯗꯤ
ꯑꯥ ꯌꯥꯏꯅ
ꯑꯩꯈꯣꯏꯒ ꯑꯩꯈꯣꯏ ꯑꯩꯈꯣꯏ ꯏꯃꯨꯡꯒ ꯑꯩꯈꯣꯏꯒ ꯑꯗꯨꯝ ꯃꯔꯤ ꯃꯇꯥꯡꯁꯨ ꯈꯔ ꯂꯩꯌꯦꯕ
ꯑꯥ
ꯃꯔꯤ ꯃꯇꯥꯡ ꯍꯥꯏꯗꯤ ꯑꯗꯨ ꯊꯕꯛ ꯇꯧꯕꯗꯣ ꯑꯩꯈꯣꯏ ꯑꯩꯈꯣꯏ ꯌꯨꯝꯒ ꯅꯛꯅꯕꯅꯤꯅ
ꯑꯥ
ꯄꯩꯁꯥꯗꯤ ꯄꯥꯏꯈ꯭ꯔꯕꯖꯥꯠꯅꯤ ꯃꯣꯏ ꯃꯣꯏꯒꯤ ꯏꯃꯨꯡꯗꯣ ꯁꯤꯑꯝꯃꯣꯁꯨ ꯄꯥꯏꯔꯕꯅꯤꯅ ꯇꯃꯦꯡꯂꯣꯡꯒꯤꯅ
ꯑ ꯀꯅꯥꯔꯥ ꯑꯗꯨꯗꯤ
ꯁꯤꯑꯝꯃꯣ ꯀꯩꯅꯣꯅꯦ ꯗꯣꯛꯇꯔ ꯒ꯭ꯔꯦꯁꯤ ꯍꯥꯏꯕꯗꯣ
ꯑꯣ ꯑꯗꯨꯔꯥ
ꯑꯣ ꯍꯟꯗꯛꯄꯨꯗꯤ ꯁꯤ ꯑꯦꯝꯃꯣꯕꯨꯗꯤ ꯄꯥꯏꯕꯗꯤ ꯇꯧꯈ꯭ꯔꯦ
ꯍꯟꯗꯥꯛꯗꯤ ꯀꯅꯥꯅ ꯁꯤꯑꯝꯃꯣ
ꯗꯥꯛꯇꯔꯁꯤꯗꯤ ꯃꯥꯒꯤ ꯅꯨꯄꯥꯁꯨ ꯃꯥꯒꯤ ꯅꯨꯄꯥꯒꯤ ꯃꯅꯥꯎ ꯅꯨꯄꯥꯁꯨ ꯑꯣꯏꯕꯅꯤꯅ ꯃꯥꯒꯤ ꯃꯅꯥꯎꯒꯤ ꯅꯨꯄꯥ
ꯃꯥꯒꯤ ꯅꯨꯄꯥꯒꯤ ꯃꯅꯥꯎꯅꯨꯄꯥꯒꯤ ꯃꯆꯥꯅꯨꯄꯤꯗꯣ ꯑꯩ ꯀꯣꯏꯔꯝꯕꯅꯦꯕ
ꯑ ꯀꯩꯅꯣ ꯗꯨ꯭ꯔ ꯐ꯭ꯂꯣꯔꯦꯟꯁ ꯍꯥꯏꯕꯗꯨꯔꯣ
ꯈꯪꯉꯦꯅꯦ ꯑꯩꯅ ꯍꯟꯗꯛ ꯀꯣꯏꯔꯤꯕ ꯅꯨꯄꯤꯗꯣ
ꯑꯥ
ꯃꯣꯏꯒ ꯀꯖꯤꯟꯅꯦꯅꯦ
ꯍꯥꯥ
ꯃꯥꯒꯤ ꯅꯨꯄꯥꯒ ꯃꯥꯒꯤ ꯃꯄꯥꯒ ꯑꯩꯒꯤ ꯍꯧꯖꯤꯛ ꯀꯣꯏꯅꯕ ꯅꯨꯞ ꯃꯄꯥꯒ ꯀꯩꯅꯣꯅꯦꯕ
ꯀꯖꯤꯟ
ꯑ ꯑꯥ ꯁꯤꯕꯂꯤꯡꯁ ꯍꯥꯏꯇꯣꯏꯔ ꯁꯤꯕꯂꯤꯡꯁꯃꯛꯇꯤ ꯅꯠꯇꯦ ꯀꯖꯤꯟ ꯍꯥꯏꯗꯤ ꯃꯥꯒꯤ ꯃꯥꯒꯤ ꯃꯞ ꯒ꯭ꯔꯟꯄꯥ ꯍꯥꯏꯕ ꯇꯥꯔꯦꯀꯣ
ꯑꯥ
ꯉ꯭ꯔꯥꯟ ꯄꯥꯗꯨꯅ ꯁꯤꯕ꯭ꯂꯤꯡꯁ ꯑꯣꯏꯕꯀꯣ
ꯑꯥ
ꯑꯗꯨ ꯑꯣꯏꯔꯝꯃꯦ
ꯈꯪ ꯇꯔꯦ ꯇ ꯄꯨꯟꯁꯤꯁꯦ
ꯐꯥꯔꯃꯥꯁꯤ ꯑꯩꯈꯣꯏꯗ ꯑꯗꯨꯝ ꯐꯝꯕ ꯐꯪꯉꯗꯤ ꯑꯗꯨꯝ ꯑꯗꯨꯝ ꯍꯤꯡꯕꯗꯤ ꯍꯤꯡ ꯍꯤꯡꯂꯛꯀꯅꯤꯗ ꯐꯥꯔꯃꯥꯁꯤꯒꯤꯁꯦ ꯑꯗꯨꯝ ꯄꯩꯁ ꯐꯪꯉꯦꯕ
ꯑ
ꯑꯗꯨ ꯕꯖꯥꯔꯒꯨꯝꯕꯗ ꯐꯪꯕꯗꯨꯗꯤ ꯀꯩꯅꯣ ꯑꯣꯏꯔꯅꯤ ꯌꯦ ꯝ ꯌꯦꯝ ꯐꯪꯉꯣꯏꯕ ꯕꯖꯥꯔꯒꯨꯝꯕꯗꯗꯤ ꯍꯤꯗꯥꯛꯁꯦ
ꯑꯥ
ꯍꯤꯗꯥꯛ ꯄꯩꯁꯥ ꯐꯪꯕ ꯍꯥꯏꯔ ꯍꯤꯗꯥꯛꯁꯦ ꯀꯩꯅꯣꯅꯦꯕ ꯏꯟꯖꯦꯛꯁꯟꯒꯨꯝꯕꯗꯅꯦꯕ
ꯑꯆꯥ
ꯏꯟꯖꯦꯛꯁꯟꯒꯨꯝꯗꯗꯤ ꯀꯥꯞꯂꯗꯤ ꯗꯣꯁ ꯗꯣꯁ ꯀꯥꯞꯂꯗꯅ
ꯑꯥ
ꯣꯁ ꯀꯥꯎꯕꯗ ꯑꯃ ꯑꯅꯤ ꯈꯛꯇ ꯂꯥꯎꯔꯣꯏꯕ ꯂꯥꯎꯔꯗꯤ ꯇꯔꯥ ꯀꯨꯟ ꯑꯗꯨꯝ ꯂꯧꯥꯎꯔꯛꯀꯅꯦꯕ
ꯑꯣ
ꯇꯦꯕ꯭ꯂꯦꯠ ꯈꯔ ꯑꯇꯥꯡꯕ ꯀꯩꯅꯣꯒꯤꯒꯨꯝꯕ ꯀꯤꯅꯤ ꯒꯤ ꯀꯩꯅꯣ ꯆꯈꯥꯎꯒꯤꯒꯨꯝꯕ ꯑꯣꯏꯔꯗꯤ ꯑꯗꯨꯝ ꯁꯤ ꯂꯥꯛꯀꯅꯤ ꯍꯥꯏꯕꯗꯤ ꯃꯣꯏ ꯒꯨꯂꯤ ꯂꯥꯎꯕꯗꯣ ꯑꯃ ꯑꯅꯤ ꯈꯛꯇꯪ ꯂꯧꯗꯦꯕ ꯊꯥ ꯊꯥꯒꯤ ꯑꯗꯨꯝ ꯆꯍꯤ ꯆꯍꯤꯒꯤ ꯑꯗꯨꯝ ꯂꯥꯎꯋꯦꯕ ꯂꯥꯎꯕꯗ ꯑꯗꯨꯝ ꯑꯗꯨꯝ ꯃꯣꯏ ꯍ ꯍꯤꯡꯗ꯭ꯔꯤꯐꯥꯎ ꯑꯗꯨꯝ ꯂꯥꯎꯒꯗꯕꯅꯦꯕ
ꯑꯆꯥ
ꯁꯇ꯭ꯔꯤꯛꯒꯤ ꯍꯤꯗꯥꯛ ꯆꯥꯔꯤꯕ ꯃꯤ ꯑꯗ ꯑꯗꯨꯝ ꯅꯨꯡꯇꯤ ꯑꯗꯨꯝ ꯆꯥꯕꯅꯦꯕ ꯆꯥꯕ ꯇꯣꯄ ꯀꯞꯄ ꯌꯥꯗꯕꯅꯦꯕ ꯃꯣꯏꯗ ꯆꯈꯥꯎꯒꯤꯒꯨꯝꯕ ꯆꯥꯕ ꯃꯤꯗ ꯑꯗꯨꯝ ꯅꯨꯡꯇꯤ ꯆꯥꯕꯅꯦꯕ
ꯑꯥ
ꯇꯥꯛꯕꯨꯗꯤ ꯇꯥꯛꯦ ꯖꯅꯦꯁꯦ
ꯑꯗꯣ ꯇꯅꯗꯣ ꯁꯤꯃꯤꯗꯣ ꯀꯩꯗꯧꯉꯩꯗ ꯑꯣꯏꯕ꯭ꯔꯥꯅꯦ
ꯗꯅꯦꯦ ꯑꯦ ꯐꯦꯠ ꯌꯦꯡꯉꯣ ꯏꯟꯇꯔꯅꯦꯠꯇ
ꯁꯤꯃꯤꯁꯦ ꯐꯤꯐꯇꯤꯟꯗ ꯑꯣꯏꯌꯦ
ꯗꯗꯔ ꯀꯦ ꯑꯣꯏꯕ꯭ꯔꯥ
ꯁꯤꯃꯤꯁꯦ
ꯍꯦ
ꯀꯣ ꯐꯤꯐꯇꯤꯟꯅ ꯁꯤꯛꯁꯇꯤꯟꯗ ꯑꯣꯏꯌꯦꯕ ꯇꯔꯥꯃꯉꯥ ꯇꯔꯥꯇꯔꯨꯛꯇ
ꯐꯩꯅ ꯌꯥꯅ ꯀꯨꯟꯅꯤꯄꯥꯟ ꯑꯥ ꯇꯔꯥꯅꯤꯄꯜ ꯇꯔꯥꯅꯤꯄꯥꯜ ꯇꯔꯥꯅꯤꯄꯥꯜ ꯄꯨꯡ ꯕꯣꯔꯥ ꯃꯈꯥꯏꯗ ꯅꯠꯇ꯭ꯔꯣ
ꯈꯪꯗꯦ ꯄꯨꯡꯗꯤ
ꯇꯔꯥꯅꯤꯄꯥꯜꯗꯅꯤꯀꯣ
ꯑꯣ
ꯑꯩꯗꯤ ꯄꯨꯡ ꯕꯔꯥ ꯃꯈꯥꯏꯗꯅꯦ
ꯅꯪꯒꯤꯗ ꯐꯤꯞꯇꯤꯟꯗ ꯅꯠꯇ꯭ꯔꯣ
ꯍꯥꯥ
ꯇ꯭ꯔꯤꯞ ꯆꯤꯟꯗꯨꯅꯠꯇ꯭ꯔꯣ ꯅꯪꯤꯗꯣ ꯦꯗꯣ
ꯎ ꯃꯥꯅꯦ
ꯎꯝ
ꯐꯤꯞꯇꯤꯟ ꯗ ꯗꯦꯛ ꯀꯌꯥ ꯑ ꯅꯨꯃꯤꯠ ꯀꯥꯏ ꯀꯥꯏ ꯅꯨꯃꯤꯠꯅꯣ
ꯆ ꯈꯡꯗꯔ‌ꯦꯅꯦ
ꯇꯨꯏꯁꯗꯦꯅ
ꯑꯥ ꯋꯤꯟꯅꯁ ꯗꯦ ꯑꯣꯏꯕ
ꯑꯅꯁꯇꯦꯗ
ꯎꯝ ꯂꯩꯕꯥꯛ ꯄꯣꯛꯄ ꯅꯠꯇꯦ ꯀꯔꯤ ꯍꯥꯏꯕ꯭ꯔꯥ ꯅꯣꯡꯃꯩꯖꯤꯡ ꯅꯤꯡꯊꯧꯀꯥꯕ ꯂꯩꯕꯥꯛ ꯄꯣꯛꯄ ꯇꯨꯒ
ꯖꯤꯝꯁꯥ ꯀꯣꯏꯁꯦꯟꯗꯨꯗ꯭ꯔꯥ ꯑꯥꯎꯃ ꯖꯤꯝꯁꯥ ꯍꯥꯏꯕ꯭ꯔꯥ
ꯎꯝ ꯁꯥ ꯀꯩꯁꯦꯜ ꯁꯒꯣꯜ ꯁꯦꯟ ꯏꯔꯥꯏ ꯊꯥꯡꯖꯥ ꯀꯣ
ꯍꯟꯅꯗꯤ ꯑꯗꯨꯝ ꯈꯪꯕꯗꯤ ꯈꯪꯂꯣꯏ ꯈꯪꯕꯗꯤ ꯈꯪꯕꯅꯤ ꯑꯗꯨꯝ ꯀꯥꯎꯊꯣꯛꯈ꯭ꯔꯦꯅꯦ
ꯍꯣꯏꯅꯦ ꯑꯁ ꯃꯩꯇꯩꯁꯦ ꯃꯩꯇꯩꯂꯣꯟꯁꯦ ꯀꯩꯅꯣ ꯁꯩꯔꯦꯡꯒ ꯊꯤꯕ ꯌꯥꯝ ꯍꯩꯔꯝꯕ ꯍꯩꯔꯝꯕꯅꯤꯗ ꯅꯍꯥꯟꯗꯤ
ꯑ
ꯍꯧꯖꯤꯛꯇꯤ ꯍꯩꯇ꯭ꯔꯦ
ꯀꯣꯛꯁꯝ ꯂꯥꯏꯐꯥꯎ ꯕꯍꯠ ꯇꯥꯎꯕ ꯉꯝꯗ꯭ꯔꯦꯕ ꯄꯥꯕꯕꯨꯗꯤ ꯑꯗꯨꯝ ꯈꯪꯉꯦ ꯑꯗꯨ ꯑꯣꯏꯔꯁꯨ ꯃꯥꯒꯤ ꯃꯥꯒꯤ ꯀꯩꯅꯣꯗ ꯂꯦꯇꯥꯔꯗ ꯑꯜꯐꯥꯕꯦꯠꯇꯣ ꯈꯪꯗ꯭ꯔꯦꯕ
ꯃꯥꯅꯦ
ꯀꯣꯛ ꯀꯣꯛ ꯀꯣꯛꯒꯤ ꯃꯌꯦꯛ ꯀꯔꯝꯕꯅꯣ ꯍꯥꯏꯕꯗꯣ
ꯑ
ꯍꯣꯏꯗꯤ ꯃꯤꯠꯇꯩ ꯃꯤꯌꯦꯗ ꯆꯍꯤ ꯈꯛꯇꯅꯦꯗ ꯁꯤꯖꯤꯟꯅꯕ
ꯀꯩꯕ
ꯃꯤꯇꯩ ꯃꯌꯥꯛꯁꯦ ꯆꯍꯤ ꯑꯃꯈꯛꯇꯅꯦꯕ ꯑꯩꯈꯣꯏ ꯑꯩꯈꯣꯏꯅ ꯁꯤꯖꯤꯟꯅꯕ ꯁ꯭ꯀꯨꯜꯗꯨꯗꯤ
ꯑꯩꯗꯤ ꯆꯍꯤ ꯑꯍꯨꯝ ꯁꯤꯖꯤꯟꯅꯩ ꯑꯍꯨꯝꯔꯥ ꯃꯔꯤꯔꯥ
ꯀ꯭ꯂꯥꯁ ꯑꯩꯠ ꯈꯛꯇꯅꯦꯕ ꯑꯩꯈꯣꯏ ꯑꯩꯈꯣꯏꯗꯤ ꯄꯥꯏꯕ
ꯑ
ꯁꯚꯦꯟ ꯐꯥꯏꯚ ꯁꯤꯛꯁꯇꯗꯤ ꯕꯦꯡꯒꯂꯤ ꯏꯁꯀ꯭ꯔꯤꯞ ꯑꯣꯏꯅ ꯑꯗꯨꯝ ꯄꯥꯏꯑꯕ ꯐꯥꯏꯚ ꯁꯤꯛꯁ ꯁꯚꯦꯟ ꯀ꯭ꯂꯥꯁ ꯑꯩꯠꯇꯅ ꯃꯤꯇꯩ ꯃꯤꯌꯦꯜ ꯂꯥꯛ
ꯑꯩꯈꯣꯏꯗ ꯇꯦꯔꯤꯇꯤꯗꯤ ꯁꯚꯦꯟꯗꯒꯤ ꯄꯥꯏꯗ꯭ꯔꯦ ꯔꯣꯃꯥꯟ ꯏꯁꯀ꯭ꯔꯤꯞ ꯄꯥꯏꯌꯦ
ꯑꯣ ꯁꯤꯛꯁ ꯁꯦꯚꯦꯟ ꯐꯥꯏꯚ ꯁꯤꯛꯁ ꯁꯦꯚꯦꯟ ꯀ꯭ꯂꯥꯁ ꯊ꯭ꯔꯤꯗꯒꯤ ꯀ꯭ꯂꯥꯁ ꯁꯦꯚꯦꯟ ꯐꯥꯎꯗꯤꯝ ꯕꯦꯡꯒꯂꯤꯁꯀꯤ ꯑꯣꯏꯅ ꯑꯗꯨꯝ ꯄꯥꯏ ꯑꯗꯣ ꯀ꯭ꯂꯥꯁ ꯑꯩꯠꯇꯅ ꯃꯤꯇꯩ ꯃꯌꯦ ꯄꯥꯏ ꯑꯗꯨ ꯀ꯭ꯂꯥꯁ ꯅꯥꯏꯟ ꯇꯦꯟꯗꯅ ꯔꯣꯡ ꯃꯥꯏ ꯔꯣꯡ ꯂꯥꯠ ꯑꯗꯨꯝ ꯄꯥꯏꯑꯕ
ꯑꯩꯒꯤ ꯍꯥꯏꯗꯤ ꯑꯗꯨꯒꯤ ꯑꯣꯞꯁꯟꯗꯨ ꯂꯩꯇꯕ
ꯑꯥ
ꯖꯤꯒ ꯃꯅꯤꯄꯨꯔꯤ ꯈꯛꯇ ꯑꯣꯏꯕ ꯑꯩꯈꯣꯏꯗꯤ ꯑꯣꯞꯁꯟꯗꯣ ꯑꯣꯏꯗꯕ
ꯑꯣ ꯀꯩꯅꯣꯅ ꯈꯔ ꯂꯥꯏꯌꯦꯗ ꯃꯤꯇꯩ ꯃꯤꯠꯌꯦꯡꯅ ꯕꯦꯡꯒꯂꯤ ꯏꯁꯀ꯭ꯔꯤꯞꯇꯒꯤ
ꯑꯣꯥ ꯄꯥꯏꯔꯝꯒꯅꯤ ꯍꯥꯏꯕꯗꯤ ꯃꯣꯏꯗꯣ ꯁꯤꯖꯤꯟꯅꯗꯕꯤ